ꯍꯜꯂꯣ!
ꯇꯥꯗ
ꯀꯔ ꯎꯔꯒꯦ
ꯍꯤꯄꯝꯃꯤꯅꯦ ꯁꯃ ꯎꯝ ꯍꯤꯄꯝꯃꯤꯅꯦ ꯎꯝ ꯅꯪꯗꯦ
ꯊꯕꯛ ꯈꯔ ꯂꯣꯏꯁꯤꯟꯁꯤꯔ ꯇꯧꯕꯅꯤ ꯅꯣꯏꯅ ꯊꯕꯛ ꯈꯔ ꯀꯣꯝꯕꯅꯤꯅ ꯉꯥꯏꯍꯥꯛꯇ ꯑꯣꯏꯔꯁꯨ ꯄꯣꯊꯥꯕ ꯁꯪꯉꯦ ꯊꯕꯛ ꯆꯤꯟꯕꯁꯤꯗ ꯄꯣꯊꯥꯐꯝꯒ ꯈꯪꯗ꯭ꯔꯦꯗ
ꯊꯑꯣꯅ ꯌꯥꯝ ꯆꯠꯂꯤꯁꯤꯕꯣ
ꯍꯟꯗꯛ ꯀꯩꯅꯣ ꯂꯧ ꯈꯔ ꯂꯣꯛꯑꯦꯅ ꯑꯉꯥꯡꯐꯧ ꯇꯧꯔꯤꯌꯦ ꯑꯗꯨꯗꯒꯤ ꯍꯩꯗꯣꯛꯀ ꯆ ꯀꯅꯥꯒꯤ ꯑꯉꯟ ꯐꯥꯎ ꯂꯣꯛꯄ ꯑꯗꯨꯅ ꯃꯔꯨꯞ ꯑꯃ ꯋꯥꯔꯤꯕ ꯀꯣꯏꯆꯦꯟ ꯆꯦꯟꯕꯗ ꯎ
ꯠ ꯎꯝ ꯐ ꯈꯣꯏꯂꯥꯞꯄ ꯅꯠꯇ꯭ꯔꯣ ꯌꯨꯝꯗ
ꯍꯣꯏ ꯍꯣꯏ ꯐꯧꯕꯗꯤ ꯄꯨꯈꯠꯂꯛꯑꯦ ꯈꯔ ꯃꯌꯥꯝ ꯍꯧꯍꯧ ꯌꯧ ꯌꯧ ꯇꯧꯗꯅ ꯃꯤꯗꯣ ꯈꯔꯥꯖꯣ ꯍꯥꯏ ꯈꯣꯠ ꯇꯧꯔꯒ ꯅꯨꯃꯤꯠꯇꯨꯗ ꯈꯥꯎ ꯌꯩ ꯍꯦꯛꯇ ꯇꯧꯔꯦ ꯈꯥꯎꯔ ꯈꯥꯎꯔꯣ ꯌꯩꯕꯤ ꯂꯣꯏ ꯍꯥꯟꯅ ꯏꯟꯖꯤꯟ ꯂꯥꯛꯇ꯭ꯔꯤꯉꯩꯗꯅ ꯑ ꯈꯔ ꯑꯩꯈꯣꯏ ꯃꯤꯗꯣ ꯇꯔꯥ ꯃꯉꯥ ꯇꯔꯥꯇꯔꯨꯛ ꯁꯨꯃꯥꯏ ꯍꯥꯏꯔꯦꯕ ꯑꯗꯨꯒ ꯌꯨꯝꯒꯤ ꯃꯤ ꯑꯩꯈꯣꯏ ꯁꯤꯗꯒꯤ ꯁꯥꯒꯩ ꯅꯥ ꯑꯗꯒꯤ ꯃꯤ ꯈꯔ ꯇꯧꯔꯒ ꯈꯣꯠꯂꯒ ꯌꯩꯕ ꯈꯥꯎꯕ ꯌꯩꯕꯗꯨꯗꯤ ꯏꯟꯇꯔꯅꯦꯠ ꯇꯧꯔꯦ ꯈꯥꯎꯕ ꯀꯣꯟꯕ ꯈꯣꯠꯄ ꯑꯗꯨꯃꯥꯏꯅ ꯇꯧꯔꯒ ꯂꯣꯏꯁꯜꯂꯦ ꯊꯦꯡꯉꯦ ꯀꯥꯔꯛꯄꯁꯨ ꯌꯥꯝꯅ
ꯨꯝ ꯀꯦ ꯌꯥꯝꯔꯣ ꯀꯔꯦꯅꯁ
ꯎꯝ ꯄꯨꯡꯗꯣ ꯇꯔꯦꯠ ꯃꯈꯥꯏ ꯑꯋꯥꯏꯗ ꯁꯤꯗ ꯌꯧꯔꯛ ꯃꯥꯜꯂꯦ ꯏꯟꯖꯤꯟꯗꯣ ꯑꯗꯨꯗ ꯌꯩꯕꯗꯨꯕꯨꯗꯤ ꯃꯣꯏ ꯀꯨꯏꯗ꯭ꯔ ꯃꯥ ꯂꯩꯕ ꯃꯦꯆꯤꯟꯅ ꯌꯩꯕꯅꯤꯅ ꯑꯗꯨꯗꯒꯤ ꯑ ꯅꯨꯄꯥ ꯈꯩ ꯂꯩꯍꯧꯔꯦ ꯅꯨꯄꯤꯈꯩꯅ ꯆꯠꯈ꯭ꯔꯦ ꯃꯣꯏ ꯃꯤ ꯇꯔꯥꯃꯉꯥ ꯑꯩꯅ ꯜ ꯌꯩꯕꯒꯤ ꯈꯥꯎꯕꯒꯤ ꯅꯦꯛ ꯑꯦ ꯍꯥꯏꯕꯗꯣ ꯑꯗꯨ ꯇꯔꯒꯒꯤ ꯃꯣꯏ ꯅꯨꯄꯤꯈꯩꯗꯤ ꯆꯠꯈ꯭ꯔꯦ ꯑꯗꯨꯒ ꯅꯨꯄꯥ ꯇꯔꯥꯃꯥꯊꯣꯏ ꯑꯣꯏꯕ ꯅꯨꯄꯥꯈꯩꯗꯨꯗꯤ ꯄꯨꯟꯅ ꯂꯩꯍꯧꯔꯤꯦ ꯑꯗꯨꯒ ꯃꯣꯏꯅ ꯇꯤꯟꯗꯨꯒ ꯀꯩꯒ ꯌꯩꯕꯤ ꯈꯣꯠꯄꯤꯗꯅ ꯇꯧꯔꯒ ꯄꯨꯈꯠꯂꯛꯑꯦ ꯐꯔꯦ ꯅꯨꯃꯤꯠꯇꯨꯗ ꯅꯣꯡꯗꯤ ꯇꯤꯠ ꯇꯧꯔ ꯂꯣꯏꯍꯧꯕ
ꯊꯣꯛꯔ ꯀꯌꯥꯃꯨꯛꯗꯤ ꯊꯣꯛꯀꯦ
ꯍꯨꯝꯐꯨ ꯍꯦꯟꯤꯟꯗꯣ ꯍꯦꯟꯖꯤꯤꯟꯗꯨ ꯊꯣꯛꯑꯦꯅ ꯍꯥꯏꯌꯦ ꯑꯗꯨꯃꯥꯏꯅ ꯆꯞ ꯆꯥꯕꯤ ꯆꯁ ꯁꯤꯛꯁꯇꯤ ꯁꯚꯦꯟꯇꯤꯃꯨꯛꯀꯤ ꯃꯌꯥ
ꯅꯠꯇꯦ ꯑꯩꯅ ꯍꯥꯏꯕꯗꯤ ꯁꯚꯦꯟꯇꯤꯔ ꯐꯤꯐꯇꯤꯔ ꯍꯥꯏꯕꯗꯤ ꯕꯣꯔꯥꯗꯕꯣꯕ
ꯕꯣꯔꯥꯁꯦ ꯄꯨꯟꯅ ꯌꯥꯜꯂꯦ ꯒꯤꯍꯧ ꯕꯣꯔꯥ ꯁꯚꯦꯟꯇꯤꯒꯤꯗꯨꯁꯨ ꯑꯗꯒꯤ ꯌꯦꯔꯨꯝ ꯕꯣꯔꯥ ꯍꯥꯏꯗꯦꯔ ꯉꯥ ꯃꯆꯤꯟꯖꯥꯛ ꯀꯩꯀꯥꯒꯤ ꯇꯧꯕꯗꯣ ꯑꯗꯨꯗꯨꯅ ꯃꯌꯥꯟ ꯇꯨꯌꯥꯟ ꯇꯧꯈ꯭ꯔꯦꯕ ꯕꯣꯔꯥꯖꯤꯗꯤ
ꯎꯝ ꯑ ꯀꯩ ꯐꯧꯔꯔꯣꯏꯗꯨꯕꯣ
ꯁꯦꯕꯥꯅꯦꯅꯗꯤ ꯍꯥꯏ ꯁꯦꯕꯥꯗꯣ ꯆꯞ ꯆꯥꯕꯤ ꯃꯣꯏꯒꯤ ꯅꯝꯕꯔ ꯑꯗꯨ ꯑꯗꯥꯔꯒꯗꯤ ꯀꯨꯞꯁꯟꯅ ꯈꯪꯉꯨꯗ꯭ꯔꯦ ꯁꯦꯕꯥꯅ ꯑꯗꯨꯝ ꯈꯔ ꯍꯥꯏꯕꯤꯗꯤ ꯑꯉꯟ ꯐꯥꯎꯗꯗꯤ ꯁꯦꯕꯥꯅ ꯐꯔꯦꯅ ꯁꯦꯄꯗ ꯍꯥꯏꯔ ꯂꯣꯏ ꯇꯧꯔꯦ ꯁ꯭ꯋꯥꯏꯁꯦ ꯑꯗꯨꯗꯤ
ꯑꯍꯣꯏ ꯁꯦꯕꯥꯅ ꯉꯟꯅ ꯂꯣꯛꯏ ꯐꯧ ꯃꯔꯥꯡ ꯀꯥꯏ ꯊꯣꯛ ꯆꯥꯕ ꯀꯣꯟꯅꯒꯗ꯭ꯔꯣ ꯇꯛꯆꯔꯤꯁꯤ ꯀꯕꯣ
ꯎꯝ ꯆꯥꯕꯗꯤ ꯀꯣꯟꯅꯕ ꯌꯥꯏ ꯍꯥꯏꯕ ꯌꯨꯝꯗ ꯑꯉꯥꯡꯈꯩꯁꯨ ꯀꯌꯥ ꯂꯩꯅꯗ꯭ꯔꯦ ꯑꯗꯨꯗꯨꯅ ꯆꯥꯕꯗꯤ ꯀꯣꯟꯅ ꯇꯧꯗꯤ ꯃꯥꯜꯂꯦ ꯈꯔ ꯍꯥꯟꯅꯩ ꯈꯔ ꯕꯣꯔꯥ ꯈꯇꯪ ꯑꯃ ꯂꯩꯔꯤꯕ ꯑꯗꯨꯗꯨꯗꯒꯤ ꯑꯗꯨꯒꯗꯤ ꯆꯥꯕ
ꯍꯟꯗꯛꯀꯤ ꯂꯧ ꯂꯣꯛꯄꯁꯦ ꯄꯩꯁꯥ ꯈꯔ ꯆꯪꯉꯦ ꯑꯗꯨꯅ ꯍꯥꯟꯅꯩꯗꯨꯅ ꯑꯃꯨꯛ ꯇꯥꯏꯊꯣꯛ ꯈꯣꯠꯇꯣꯛ ꯇꯧꯁꯤꯔꯅ ꯈꯟꯅꯔꯤꯕ
ꯑ ꯍꯣꯏꯅꯦ ꯑꯗꯒꯤ ꯍꯤꯡꯒꯣꯜꯒꯤ ꯑꯃꯨꯛ ꯎꯗꯣꯏ ꯅꯠꯇ꯭ꯔꯣ
ꯎꯝ ꯍꯤꯡꯒꯣꯜꯒꯤ ꯐꯩꯗꯣꯝ ꯑꯃꯅꯤ ꯂꯩꯔꯤꯌꯦ ꯂꯧꯁꯪ ꯇꯣꯡꯉꯨ ꯍꯥꯏꯕ꯭ꯔꯥ ꯀꯩꯅꯣ
ꯁꯪꯉꯝꯗꯒꯤ ꯁꯪꯒꯝ ꯑꯗꯨꯒꯤ ꯇꯣꯡ ꯇꯥꯕꯕ꯭ꯔꯥ ꯀꯃ ꯍꯥꯏꯗꯅꯪ
ꯈꯪꯗꯦꯅꯤ ꯑꯗꯨꯁꯨ ꯃꯣꯏ ꯇꯣꯡ ꯀꯩꯀꯥꯗꯤ ꯄꯟꯅꯕꯅꯦ ꯑꯩꯈꯣꯏ ꯁꯤꯒꯤ ꯐꯩꯗꯣꯝ ꯑꯃꯅꯤꯁꯦ
ꯐꯩꯇꯧꯃꯅꯤ ꯁꯪꯒꯝꯗꯩ ꯇꯣꯡ ꯇꯥꯕ
ꯎꯝ ꯑꯗꯣ ꯁꯤ ꯌꯨꯝꯒꯤꯁꯤꯗꯤ ꯀꯌꯥ ꯀꯩꯗꯧꯗꯧ ꯃꯥꯥꯟꯕꯦ ꯍꯥꯏꯕꯗꯤ ꯁꯣꯝ ꯅꯥꯀꯟꯒꯤ ꯥ ꯊꯪꯕꯗꯨꯗꯤ ꯀꯩꯅ ꯇꯧꯔꯦꯕ ꯑꯩꯈꯣꯏꯒꯤ ꯎ ꯋꯥꯁꯨ ꯍꯧꯖꯤꯟꯕꯒꯤ ꯅꯥꯍꯧꯅꯕ ꯍꯥꯏꯕꯗꯣ ꯃꯅꯥꯅ ꯉꯝꯃꯒ ꯐꯧꯗꯤ ꯄꯥꯝꯗꯕꯤꯗꯣ ꯃꯃꯥꯡꯗ ꯁꯨ ꯇꯧꯕꯅꯦꯕ ꯑꯗꯨꯃꯥꯏꯅ ꯈꯔ ꯇꯧꯗꯧꯕ ꯃꯥꯜꯂꯦ ꯁꯤꯁꯨ ꯑꯗꯨꯝ ꯍꯟꯗꯛ ꯂꯧꯕꯨꯛꯀꯤꯁꯨ ꯑꯗꯨꯃꯥꯏ ꯈꯔꯗꯤ ꯌꯥꯎꯔꯦꯕ
ꯑꯣ ꯑꯗꯨꯅꯅꯦ ꯐꯧ ꯂꯧꯊꯣꯛꯄ ꯍꯜꯂꯦ
ꯎꯝ ꯎꯝ ꯑꯗꯨꯃꯥꯏꯅ ꯈꯔ ꯊꯣꯛꯄꯅꯤ ꯑ ꯅꯣꯏꯒꯤꯅ ꯀꯃꯥꯏ ꯎꯝ ꯀꯃꯥꯏ ꯀꯃꯥꯏ ꯇꯧꯔꯤꯕ ꯆꯥꯅ ꯊꯛꯅꯕ ꯆꯦꯡ ꯆꯥꯛꯅ ꯀꯌꯥꯝ ꯂꯩꯅꯔꯤꯕ ꯅꯣꯏꯒꯤ
ꯑꯥ ꯑꯩꯈꯣꯏꯗꯤ ꯑꯋꯥꯠꯄ ꯂꯩꯇꯦ ꯀꯩꯅꯣꯗꯒꯤ ꯑꯁꯥꯝꯗꯒꯤ ꯄꯨꯂꯞ ꯄꯨꯂꯞ ꯄꯨꯊꯣꯔꯛꯄꯅꯤꯅ
ꯑꯣ ꯑꯣ ꯅꯣꯏ ꯑꯣ ꯅꯣꯏꯒꯤ ꯑꯁꯥꯝ ꯑꯣ ꯑꯁꯥꯝꯒꯤ ꯊꯣꯔꯛꯄꯤꯗꯨꯔꯥ ꯅꯣꯏꯅ
ꯎꯝ ꯑꯁꯥꯝꯗ ꯄꯨꯊꯣꯔꯛꯑꯒ ꯑꯩꯈꯣꯏꯁꯥꯏꯒꯤ ꯒꯣꯗꯥꯎꯟꯗ ꯊꯝꯃꯒ ꯑꯩꯈꯣꯏꯅ ꯕꯣꯔꯥ ꯑꯃꯥꯃꯝ ꯑꯅꯤꯅꯤ ꯁꯨꯝ ꯂꯧꯖꯕ ꯗꯨꯒ ꯆꯥꯖꯕꯅꯦ ꯈꯣꯏꯒꯤꯗꯤ
ꯎꯝ ꯎꯝ ꯑꯗꯨ ꯍꯥꯏꯔꯒ ꯀꯃꯥꯏ ꯍꯥꯏꯕꯗꯤ ꯅꯣꯏꯒꯤꯅ ꯑꯗꯨ ꯀꯃꯥꯏꯅ ꯕꯣꯔꯥꯗ ꯀꯌꯥ ꯀꯌꯥ ꯄꯤꯔ ꯑꯣꯟꯕꯅꯣ ꯁꯣꯝꯒꯤ ꯆꯨꯝꯅꯒꯤ ꯑꯩꯈꯣꯏꯒꯤ ꯑꯇꯥꯏꯕ ꯈꯣꯠ ꯁꯤꯅ ꯀꯌꯥ ꯀꯌꯥ ꯄꯤꯔꯒ ꯄꯤꯅꯔꯤꯒꯦ ꯍꯧꯖꯤꯛꯁꯤꯕꯣ
ꯎꯝ ꯑꯩꯈꯣꯏꯒꯤ ꯍꯧꯖꯤꯛ ꯍꯧꯖꯤꯛ ꯕꯣꯔꯥꯗꯩ ꯁꯨꯄꯔ ꯐꯥꯏꯟ ꯂꯧꯔꯤꯁꯦ ꯀꯩꯅꯣ ꯇꯧꯏ ꯀꯔꯤ ꯀꯔꯤ ꯀꯔꯤ ꯆꯦꯡ ꯕꯦꯛꯈꯥꯏ ꯕꯣꯔꯥ ꯑꯃꯗ ꯂꯨꯄꯥ ꯂꯤꯁꯤꯡ ꯑꯃꯒ ꯆꯥꯇ꯭ꯔꯦ ꯌꯥꯡꯈꯩ ꯆꯅꯤꯄꯥꯥꯟ ꯄꯤ
ꯕꯦꯈꯥꯏ ꯕꯣꯔꯥ ꯕꯣꯔꯥ ꯕꯣꯔꯥ ꯑꯣꯏꯅ ꯂꯧꯕꯗꯣ ꯅꯠꯇ꯭ꯔꯣ
ꯑ ꯕꯣꯔꯥ ꯍꯥꯏꯗꯤ ꯂꯤꯃꯣꯟ ꯕꯣꯔꯥ ꯑꯃꯗ
ꯑꯥ ꯑꯥ ꯑꯥ ꯑꯣ ꯑꯗꯨ ꯕꯦꯈꯥꯏꯔ
ꯕꯦꯈꯥꯏ ꯀꯧꯏ ꯑꯗꯣ ꯑꯗꯨꯒ ꯎꯝ ꯃꯣꯟꯗꯅ ꯃꯣꯟ ꯍꯥꯏꯗꯤ ꯍꯧꯖꯤꯛ ꯂꯣꯛꯏꯕ ꯐꯥꯎ ꯃꯣꯟ ꯂꯤꯁꯤꯡ ꯑꯃ ꯆꯥꯝꯃ ꯂꯤꯁꯤꯡ ꯑꯃ ꯆꯥꯝꯃ ꯂꯤꯁꯤꯡ ꯑꯃ ꯏꯃꯥ ꯍꯣꯏ ꯑꯣꯏꯅ ꯀꯌꯥ ꯇꯥꯏꯅꯅꯤ ꯍꯥꯏꯒꯦ ꯑꯗꯣꯝ ꯅꯥꯀꯟꯗꯨꯕꯣ
ꯈꯪꯗꯦ ꯆꯞ ꯆꯥꯕꯤ ꯑꯗꯨꯒꯤꯗꯤ ꯍꯥꯏꯗ꯭ꯔꯤ ꯑꯗꯨ ꯅꯣꯏꯒꯤ ꯑ ꯀꯩꯅꯣꯒꯤ ꯕꯦꯈꯥꯏ ꯕꯣꯔꯥ ꯂꯧꯕꯗꯨꯗꯤ ꯆꯦꯡꯗꯤ ꯀꯩꯁꯨ ꯇꯧꯗꯕ꯭ꯔꯣ
ꯑꯣ ꯆꯦꯡ ꯆꯦꯡ ꯃꯈꯜ ꯃꯌꯥꯝ ꯂꯩ ꯆꯦꯡ ꯃꯈꯜ ꯑꯅꯤ ꯑꯍꯨꯝ ꯂꯩ ꯑꯍꯥꯎꯕ ꯍꯥꯎꯇꯕ ꯑꯍꯥꯎꯕꯅ ꯈꯔ ꯍꯦꯛ ꯇꯥꯡꯉꯦ ꯑꯍꯥꯎꯕꯅ ꯂꯨꯄꯥ ꯆꯥꯃꯨꯛ ꯀꯩꯃꯨꯛ ꯍꯦꯜꯂꯦ ꯍꯥꯎꯇꯕ ꯑꯃꯨꯛ ꯆꯥꯝꯃꯨꯛ ꯀꯩꯃꯨꯛ ꯇꯥꯕ ꯑꯗꯨꯅꯤ ꯇꯧꯔꯤꯁꯦ ꯑꯗ ꯈꯪꯗꯦ
ꯎꯝ
ꯑꯗꯨꯖꯤ ꯒꯌ꯭ꯥꯟ ꯑꯃ ꯇꯥꯗ ꯆꯦꯡꯁꯦ ꯎꯝ ꯃꯩꯇꯩꯆꯦꯡꯗꯨꯅ ꯅꯤꯐꯨ ꯇꯔꯦꯠ ꯄꯤꯌꯦꯅ
ꯍꯥ ꯃꯩꯇꯩꯆꯦꯡꯗꯨꯅ ꯀꯔꯤ ꯇꯧꯔꯦꯕ
ꯃꯩꯇꯩꯆꯦꯡ ꯍꯧꯖꯤꯛ ꯑꯩꯈꯣꯏ ꯁ꯭ꯋꯥꯏꯗ ꯂꯣꯛꯅꯔꯤꯁꯦ ꯁꯥꯍꯦꯕ ꯐꯇ꯭ꯔꯦꯠꯗꯤꯅ ꯍꯥꯏꯅꯩ ꯑꯕ ꯑꯗꯨꯕꯥꯥꯏꯅ
ꯆꯦꯡ ꯁꯔꯗ
ꯑꯥ ꯁꯦꯔꯗ ꯅꯦꯞꯐꯨ ꯇꯔꯦ
ꯑꯦ ꯌꯥꯡꯈꯩ ꯍꯦꯜꯂꯦ ꯅ ꯑꯥꯗ ꯗꯨꯀꯥꯟꯗꯗꯤ ꯌꯥꯡꯈꯩ ꯍꯦꯜꯂꯦ ꯍꯥꯏꯒꯨꯝ ꯍꯥꯏ
ꯑꯗꯣ ꯈꯔ ꯅꯤꯐꯨ ꯇꯔꯦꯠ ꯄꯤꯌꯦ ꯑꯇꯣꯞꯄꯟꯗ ꯅꯤꯐꯨꯃꯉꯥ ꯄꯤꯑ ꯅꯍꯥꯟ ꯈꯔ ꯋꯥꯠꯂꯦ ꯁꯤꯗ ꯇꯉꯟꯗ ꯍꯟꯗꯛ ꯆꯦꯡ ꯆꯦꯔ ꯀꯨꯜꯃꯛꯇꯦ ꯋꯥꯂ ꯃꯥꯂꯦ
ꯑꯗꯨꯒꯤ ꯃꯍꯨꯠꯇ ꯃꯣꯟ ꯈꯔ ꯂꯧꯁꯜꯂ ꯊꯝꯕꯗꯤ ꯍꯥꯏꯗꯤ ꯑꯗꯨꯃꯥꯏ ꯋꯥ ꯕ
ꯃꯣꯟ ꯈꯔ ꯂꯧꯕ ꯍꯥꯏꯁꯦ ꯑꯩꯅ ꯋꯥꯡꯝꯕꯗꯤ ꯆꯦꯡꯁ꯭ꯔꯦ ꯃꯉꯥ ꯈꯔ ꯋꯥꯟ ꯑꯗꯨꯃꯥꯏꯅ ꯇꯧꯔꯦ ꯃꯆꯤꯠ ꯃꯆꯤꯠ ꯋꯥꯟꯕꯅꯤꯅ ꯄꯨꯜꯂꯞ ꯑꯣꯏꯅ ꯆꯦꯡꯁꯔꯦ ꯀꯨꯟꯃꯨꯛ ꯗꯥꯏꯔꯦꯛ ꯋꯥꯠꯂꯨꯕ ꯅꯠꯇꯦꯗ ꯄꯩꯁꯥꯗꯣ ꯂꯩꯇꯕꯅꯤꯅ ꯈꯖꯤꯛ ꯈꯖꯤꯛ ꯁꯨꯝ ꯃꯤꯟꯗꯒꯤ ꯂꯧꯔꯒ
ꯍꯣꯏ ꯑꯗꯨꯕꯨꯗꯤ ꯑꯗꯨꯅꯤ ꯑꯗꯨꯗ ꯈꯔ ꯀꯩꯅꯣ ꯇꯧꯔꯒ ꯋꯥꯂ ꯊꯝꯃꯒ ꯀꯩꯅꯣꯒꯤ ꯀ ꯕꯦꯠꯈꯥꯏ ꯕꯦꯠꯈꯥꯏ ꯂꯧꯕꯤꯗꯨꯒ ꯌꯥꯜꯂꯒ ꯇꯧꯕꯗꯤ ꯎꯝ ꯃꯆꯤꯠ ꯃꯆꯤꯠ ꯋꯥꯜꯗꯣꯏ ꯁꯔꯨꯛ ꯁꯔꯨꯛꯄꯨꯗꯤ
ꯃꯆꯤꯠ ꯃꯆꯤꯠ ꯋꯥꯗꯣꯏ ꯁꯔꯨꯛꯄꯨꯗꯤ ꯍꯥꯏꯌꯦ ꯕꯦꯈꯥꯏꯗꯣ ꯂꯧꯗ꯭ꯔꯦꯕ ꯑꯩꯗꯤ ꯂꯧ ꯔꯦꯗꯤ ꯑꯩꯅ ꯃꯇꯩꯆꯦꯡꯗꯣ ꯈꯔ ꯈꯔ ꯑꯉꯥꯡꯁꯨ ꯈꯔ ꯄꯤꯛꯏꯕꯅꯤꯅ ꯁꯨꯝ ꯆꯥꯖꯖꯅꯣꯅ ꯃꯩꯇꯩ ꯆꯦꯡꯗꯣ ꯈꯔ ꯈꯔ ꯂꯧꯔꯦ ꯑꯗꯨꯒ ꯌꯦꯜꯂꯛꯄ ꯄꯗꯨꯒ ꯌꯥꯜꯂ ꯌꯥꯜꯂꯒ ꯑꯗꯨꯝ ꯆꯥꯔꯦ ꯁꯨꯄꯔ ꯐꯥꯏꯟꯗꯨꯁꯨ ꯑꯗꯨꯝ ꯆꯥꯗ꯭ꯔꯦꯕ ꯃ ꯌꯥꯟꯁꯤꯟꯅꯔꯒ ꯑꯗꯨꯝ ꯈꯔ ꯈꯔ ꯑꯗꯨꯝ ꯆꯦꯡꯗꯣ ꯆꯞ ꯃꯥꯟꯅꯔꯦꯕ ꯃꯥꯟꯅꯕꯗꯤ ꯁꯄꯔ ꯐꯥꯏꯁꯤꯁꯨ ꯗꯨꯀꯥꯟꯗꯒꯤ ꯑꯩꯈꯣꯏꯅ ꯂꯧꯔꯕ ꯃꯇꯝꯗ ꯅꯤꯐꯨꯒ ꯀꯩꯅꯣ ꯆꯤꯡꯉꯗꯤ ꯅꯤꯐꯨꯒꯨ ꯀꯩꯅꯣ ꯂꯨꯄꯥ ꯀꯩꯅꯣꯗ ꯄꯥꯊꯣꯛꯑꯒꯥꯟꯇꯕꯨ ꯌꯦꯡꯉꯨꯅꯦ ꯂꯨꯄꯥ ꯂꯤꯁꯤꯡ ꯑꯃꯒ ꯆꯅꯤꯄꯥꯥꯟꯗꯨ ꯌꯥꯡꯈꯩꯩꯅ ꯌꯦꯟꯊꯣꯛꯄꯗ ꯀꯌꯥ ꯇꯥꯏ ꯂꯨꯄꯥ ꯇꯔꯥꯅꯤꯄꯥꯟ ꯇꯔꯥꯅꯤꯄꯥꯟꯗꯨꯗ ꯂꯨꯄꯥ ꯇꯔꯥꯅꯤꯄꯥꯜꯗ ꯃꯉꯥ ꯌꯦꯜꯂꯗꯤ
ꯎꯝ ꯇꯔꯥꯉꯥ ꯀꯨꯟꯊ꯭ꯔꯥ ꯀꯨꯟ꯭ꯔꯥ ꯀꯨꯟꯊꯥ ꯇꯥ ꯑꯍꯨꯝ ꯀꯨꯟꯊ꯭ꯔꯥ ꯇꯔꯨꯛ ꯇꯥꯕ
ꯑꯗꯨꯗꯤ ꯀꯨꯟꯊ꯭ꯔꯥ ꯇꯨꯛ ꯇꯥꯔꯗꯤ ꯎꯝ ꯑꯩꯅ ꯆꯦꯡꯗꯣ ꯃꯥꯟꯅꯔꯦꯗꯅꯀꯣ ꯃꯃꯟꯗꯣ
ꯎꯝ ꯀꯌꯥꯝ ꯈꯦꯠꯅꯕꯗꯤ ꯑꯣꯏꯗ꯭ꯔꯦ
ꯂꯨꯄ ꯅꯤꯐꯨ ꯃꯡꯉꯥ
ꯎꯝ ꯎꯝ ꯎꯝ ꯅꯤꯐꯨ ꯃꯉꯥ ꯀꯨꯟꯊ꯭ꯔꯥ ꯇꯔꯨꯛ ꯀꯥ ꯍꯦꯟꯅ ꯈꯦꯠꯅꯕ ꯑꯣꯏꯗ꯭ꯔꯦ
ꯑꯣꯝ ꯍꯣꯏ ꯌꯥꯝꯃꯛꯑꯒꯗꯤ ꯃꯌꯥꯝ ꯈꯦꯠꯅꯔꯛꯇꯣꯏꯅꯤꯗꯣ
ꯎꯝ ꯃꯥꯅꯤ ꯌꯝꯃꯛ ꯑꯒꯗꯤꯅ
ꯑꯗꯨꯅ ꯎꯝ ꯑꯗꯨꯃꯥꯏꯅ ꯇꯧꯔꯒ ꯈꯔ ꯋꯥꯔ ꯑꯗꯨꯒ ꯁꯨꯄꯔ ꯐꯥꯏꯟ ꯌꯦꯜꯂꯛꯄꯗꯣ ꯍꯧꯗꯦꯕ ꯍꯥꯎ ꯇꯗꯕꯣ ꯄꯨꯔ ꯍꯥꯎ ꯑꯩꯈꯣꯏꯗ ꯑꯩꯅ ꯑꯗꯨꯗꯨꯒ ꯑꯩꯈꯣꯏ ꯑꯗꯨꯅꯒ ꯆꯥꯔꯒꯦꯗꯤ ꯑꯗꯨꯗꯣ ꯌꯥꯟꯗ꯭ꯔꯒꯗꯤ ꯆꯥꯕꯗꯣ ꯇꯉꯥꯏ ꯐꯔꯒꯗꯤ ꯇꯥꯗꯣꯏꯅꯦ ꯑꯗꯣ ꯑꯩꯅ ꯑꯃꯅ ꯍꯥꯎ ꯇ꯭ꯔꯦꯟ ꯑꯩꯅ ꯌꯦꯡꯁꯤꯔ ꯇꯔꯥ ꯂꯧꯔꯦ ꯨ ꯃꯉꯗ ꯨꯂꯕ ꯀꯝ ꯍꯥ ꯄꯦꯁꯤ ꯑꯣꯏꯔꯃ
ꯎꯝ
ꯍ ꯑꯃꯃꯦ ꯔꯦ ꯑꯗꯨꯃꯥꯏꯅ ꯇꯧꯔꯒ
ꯑꯗꯨ ꯑꯗꯨꯗꯤ ꯀꯩꯅꯣꯒꯤ ꯑꯗꯨꯗꯤ ꯋꯥꯜꯂ ꯋꯥꯜꯂꯒꯗꯤ ꯆꯥꯔꯤꯅꯤꯅꯦ ꯅꯪ ꯍꯧꯖꯤꯛ ꯇꯧꯔꯤꯁꯦ ꯍꯥꯏꯕꯗꯤ ꯄꯨꯟ ꯄꯨꯟꯅ ꯈꯖꯤꯛ ꯈꯖꯤꯛ ꯋꯥꯠꯂꯦ ꯍꯥꯏꯇꯥꯥꯔꯁꯨ
ꯎꯝ ꯋꯥꯂꯒ ꯄꯨ ꯑꯗꯨꯝ ꯆꯥꯔꯦ ꯀ
ꯎꯝ ꯍꯥꯟꯅꯒꯤ ꯐꯧꯗꯤ ꯑꯝꯇ ꯂꯩꯇ꯭ꯔꯕꯣ
ꯂꯩꯇ꯭ꯔꯦꯗ ꯍꯥꯟꯅꯒꯤ ꯀꯗꯥꯏꯗ ꯅ ꯂꯩꯇ꯭ꯔ ꯀꯨꯏꯔ ꯐ ꯀꯨꯏꯔꯦ ꯀꯩꯅꯣ ꯀꯨꯏꯁꯦ ꯋꯥ ꯆꯥꯔꯛꯏꯁꯦ ꯑꯗꯣ ꯑꯩꯅ ꯊꯥꯡꯖꯤꯟꯒꯨꯝꯕ ꯀꯩꯒꯨꯝꯕꯁꯦ ꯄꯥꯝꯕ ꯊꯥꯡꯊꯤꯡꯗꯁꯨ ꯍꯦꯟꯅ ꯍꯥꯎꯋꯦ ꯍꯥꯏꯗꯅ ꯑꯗꯣ ꯑꯩꯈꯣꯏꯗꯤꯁꯨ ꯐꯖꯗ ꯑꯗꯨꯗꯣ ꯈꯔ ꯈꯔ ꯕꯦꯛꯇꯨ ꯀꯩꯅꯣ ꯈꯔ ꯌꯥꯟꯁꯤꯜꯂꯒ ꯆꯥꯕꯅ ꯐꯩ ꯈꯪ ꯊꯥꯡꯗꯤ ꯐꯪꯗꯦꯅ ꯇꯧꯋꯦ ꯍꯧꯖꯤꯛꯀꯥꯟꯁ ꯍꯧꯖꯩ ꯑꯇꯩꯒꯤ ꯑꯁꯦꯡ ꯐꯧꯁꯤꯦ ꯄꯥꯛ ꯊꯥꯅꯗ꯭ꯔꯦ ꯍꯧꯖꯤꯛꯀꯥꯟꯁꯦ
ꯎꯝ ꯀꯩꯅꯣ ꯇꯧꯕ ꯃꯣꯏꯁꯦ ꯍꯧꯖꯤꯛꯀꯤ ꯃꯇꯝꯁꯤꯒ ꯆꯥꯟꯅꯔꯛꯇꯕ ꯍꯥꯏꯗꯔꯥ ꯐꯥꯎꯊꯣꯛꯍꯟꯗꯔꯕ ꯄ ꯑꯣꯏꯗꯧ ꯃꯥꯜꯂꯦ ꯑꯗꯨꯅ ꯐꯥꯎꯊꯣꯛ ꯍꯟꯗꯣꯔꯛꯄꯅꯤꯅ ꯃꯤꯗꯤ ꯆꯥꯗꯣꯏ ꯊꯥꯡꯀꯠ ꯍꯥꯏꯗꯤ ꯃꯌꯥꯝ ꯌꯥꯝꯃꯤꯗꯅ ꯑꯗꯨꯅ ꯃꯣꯏꯁꯦ ꯊꯥꯅꯗꯕ ꯃꯥꯜꯂꯦ ꯍꯥꯏꯕ꯭ꯔꯤꯠꯀꯨꯝꯕꯁꯤꯅ ꯀꯩꯅꯣ ꯇꯧꯗꯕꯤꯗ ꯐꯧꯊꯣꯛ ꯍꯦꯟꯒꯠꯍꯟꯕꯅꯤꯅ ꯑꯗꯨꯅ ꯑꯁꯤꯒꯨꯝꯕ ꯃꯛꯇ ꯊꯥꯅꯔꯕ ꯃꯥꯂꯦ
ꯎꯝ ꯅꯍꯥꯟꯋꯥꯏ ꯑꯗꯨ ꯍꯥꯏꯔꯒ ꯑꯩꯈꯣꯏꯒꯤ ꯍꯤꯡꯒꯣꯜ ꯅꯣꯔꯤꯟ ꯑꯃ ꯊꯥꯔꯝꯗꯣꯏ
ꯑꯥ ꯑꯥ ꯈꯪꯉꯤ ꯈꯪꯉꯤ ꯈꯪꯉꯤ ꯅꯣꯔꯤꯦꯟ ꯊꯥꯔꯝꯃꯤ
ꯇꯨ ꯍꯥꯎ ꯍꯥꯎꯅ ꯍꯦ ꯅꯔꯤꯗ
ꯅꯣꯔꯤꯜꯂ ꯀꯔꯤꯅꯣ ꯑꯃ ꯆꯥꯛ ꯈꯔ ꯀꯟꯕꯝꯨ ꯂꯩꯗꯥꯏꯅꯦ
ꯑꯗꯨ ꯇ ꯆꯥꯎꯊꯣꯛꯕꯤꯔꯣꯑꯣ
ꯅꯠꯇꯦ ꯑꯩ ꯇꯧꯊꯕꯤꯗꯨꯗꯤ ꯅꯨꯣꯔꯤꯟꯗꯣ ꯃꯥꯜꯂꯦꯗ ꯍꯥꯏꯐꯦꯠ ꯊꯣꯛꯂꯛꯄꯗꯒꯤ ꯀꯜꯂꯛꯑꯦ ꯈꯣꯠꯂꯛꯑꯦ ꯌꯥꯝ ꯇꯧꯈꯤꯕꯗꯣ ꯅꯨꯣꯔꯤꯟꯗꯣ ꯀꯜꯂꯛꯑꯦꯅ
ꯅꯔꯤ ꯏꯟꯕꯨ ꯁꯥꯀꯟ꯭ꯔꯅꯦ
ꯑꯗꯨꯝ ꯀꯩꯁꯨꯗꯤ ꯀꯟꯕꯗꯤ ꯑꯣꯏꯗꯕ ꯃꯥꯜꯂꯦꯕ ꯑꯗꯨꯒ ꯃꯥꯁꯦ ꯀꯃꯥꯏꯅ ꯍꯥꯏꯗꯣꯏꯅꯣ ꯍꯥꯏꯕ꯭ꯔꯤꯠ ꯀꯩꯀꯥ ꯊꯣꯛꯂꯛꯄꯁꯤꯗ ꯍꯥꯏꯕ꯭ꯔꯤꯠꯁꯤꯗꯤ ꯐꯧꯁꯨ ꯆꯦꯡꯁꯨ ꯐꯕ ꯑꯗꯨꯒ ꯑꯗꯨꯝꯁꯨ ꯊꯣꯠꯄ ꯑꯣꯏꯗꯅ
ꯎꯝ ꯁ ꯁꯦꯕꯥ ꯑꯣꯏꯁꯦ ꯁꯦꯕꯥꯗꯤ ꯀꯥꯖꯦ
ꯃꯣꯏ ꯑꯗꯨꯃꯥꯏꯅ ꯍꯥꯏ ꯍꯥꯏꯅꯈꯤꯕꯅꯤ ꯑꯗꯒꯤ ꯍꯧꯖꯤꯛꯇꯤ ꯍꯥꯏꯕ꯭ꯔꯤꯠ ꯃꯛꯇ ꯇꯧꯈ꯭ꯔꯦꯗꯅ ꯀꯪꯐꯥꯜꯗꯁꯨ ꯀꯩꯗꯁꯨ ꯑꯗꯒꯤ ꯈꯔ ꯀꯩꯅꯣ ꯇꯧꯕꯗ ꯀꯩꯅꯣ ꯇꯧꯕꯩ ꯋꯥꯅꯤ ꯍꯥꯏꯕꯗꯤ ꯏꯐꯧ ꯍꯧꯖꯤꯛꯀꯥꯟꯒꯤ ꯂꯣꯏꯔꯦ ꯍꯧꯖꯤꯛꯀꯥꯟ ꯄꯥꯛꯅ ꯊꯥꯅꯗꯕꯩ ꯋꯥꯅꯤ ꯍ ꯍꯥꯎꯕꯗꯤꯑꯣ ꯑꯩꯈꯣꯏ ꯍꯥꯟꯅꯩꯗꯨꯃꯛ ꯑꯣꯏꯍꯦꯜꯜꯂꯤ ꯌꯥ
ꯍꯣ ꯍꯣꯏ ꯅꯋꯥ ꯌꯦ ꯊ ꯕꯤ ꯐꯥꯎ ꯂꯦꯕꯤꯕ ꯍꯥꯏꯗꯤ ꯊꯥꯡꯖꯤꯡ ꯑꯗꯣ ꯅꯍꯥꯟꯋꯥꯏ ꯇꯧ ꯊꯣꯏꯕꯤꯗꯨꯝꯗꯤ ꯑꯁ ꯑꯩ ꯉꯝꯃꯔꯣꯏꯍꯦ ꯑꯩ ꯃꯔꯔꯌꯦꯦ
ꯎꯝ ꯀꯥꯎꯊꯕꯤꯗꯤ ꯄꯥꯛꯅ ꯍꯧꯖꯤꯛ ꯀꯩꯅꯣ ꯇꯧꯅꯗ꯭ꯔꯕ ꯃꯥꯜꯜꯂꯤꯦꯗ
ꯇꯥꯎꯊꯕꯤꯗꯤ ꯊꯥꯗ꯭ꯔꯦꯅꯀꯣ ꯇꯥꯎꯊꯕꯤꯁꯦ ꯀꯅꯥꯝ ꯊꯥꯅꯗꯦ ꯅꯍꯥꯟꯋꯥꯏ ꯀꯩꯅꯣ ꯍꯥꯏꯕꯤꯠ ꯊꯣꯛꯂꯛꯏꯩꯅ ꯇꯥꯎꯊꯕꯤ ꯊꯥꯅꯔꯝꯕꯒꯤ ꯋꯥꯅꯤ ꯃꯥꯁꯨ ꯃꯈꯣꯡ ꯋꯥꯡꯉꯤꯗꯅꯀꯣ
ꯋꯥꯡꯉꯤ ꯋꯥꯡꯉꯤ ꯃꯈꯣꯡ ꯋꯥꯡꯕꯒꯤ ꯃꯈꯥꯗ ꯊꯅꯕꯦ ꯋꯥ ꯎꯝ ꯍꯣꯏ ꯣ ꯑꯩ ꯑꯝꯇ ꯊꯝꯈꯤꯒꯦꯀꯣ ꯑꯃꯨꯛ ꯀꯥꯏ ꯇꯧꯔꯒ ꯄꯥꯎ ꯐꯥꯎꯅꯔꯁꯤ ꯎꯝ ꯎꯝ ꯊꯝꯃꯦ ꯊꯝꯃꯦ ꯆꯕ ꯀꯦꯖꯤ ꯑꯍꯨꯝ ꯑꯃ ꯑꯍꯨꯝ ꯃꯈꯥꯏ ꯍꯥꯏꯔꯣ